ꯇꯥꯕ꯭ꯔꯣ
ꯇꯌꯦ
ꯏꯁ ꯀꯩꯅꯣꯝ ꯁꯏꯗꯕꯨ ꯇꯥꯛꯑꯦ ꯀꯥꯏꯗꯤ ꯀꯩꯅꯣ
ꯅꯪ ꯇꯥꯗꯕ꯭ꯔꯥꯅꯪ ꯀꯟꯅ ꯈꯨꯝꯃꯛꯄꯅꯤꯍꯦ ꯅꯣꯡ ꯇꯥꯔꯛꯑ ꯃꯥꯜꯂꯦ
ꯇꯥꯏ ꯇꯥꯏ
ꯅꯣꯡꯁꯤꯅꯅꯦ ꯈꯤꯇꯪ ꯈꯤꯇꯪꯅꯦ ꯈꯪꯕ꯭ꯔꯥ ꯈꯤꯛ ꯑꯝ ꯑꯝꯗꯅ ꯈꯗ꯭ꯔꯥꯛ ꯇꯧ ꯇꯧꯗꯅꯅꯦ
ꯈꯥꯏ ꯂꯩꯔꯤꯔ
ꯈꯥꯏ ꯂꯩꯔꯦ ꯃꯥꯅ
ꯗꯤꯕꯦꯒꯤ ꯗꯤꯕꯦ ꯅꯠꯇ꯭ꯔꯥ ꯅꯪ ꯇꯧꯔꯛꯏꯁꯦ
ꯃꯥꯅꯦ
ꯎꯝ ꯑꯥ
ꯃꯥꯅꯦ ꯃꯥꯅꯦ ꯃꯥꯅꯦ
ꯎꯝ ꯅꯪ ꯉꯁꯥꯏ ꯑꯩꯉꯣꯟꯗ ꯅꯪ ꯉꯥꯁꯥꯏ ꯑꯩꯉꯣꯟꯗꯥ ꯄꯨꯖꯥꯒꯤꯗ ꯇꯧꯔꯛꯀꯦ ꯍꯥꯏꯕꯣ ꯇꯧꯔꯛꯑꯕ꯭ꯔꯥ ꯇꯧꯔꯛꯈ꯭ꯔꯕ꯭ꯔꯥ
ꯑꯥ ꯌꯦꯡꯁꯤꯗꯤ ꯑꯩ ꯈꯪꯗꯦ ꯀꯥꯎꯞꯈ꯭ꯔꯦ
ꯑꯩꯁꯨ ꯀꯥꯎꯈ꯭ꯔꯦ ꯑꯗꯨꯅꯦ ꯍꯪꯉꯛꯏꯁꯦ ꯅꯪ ꯀꯥꯏ ꯆꯠꯂꯤꯅꯣ
ꯑꯩ ꯐꯤ ꯂꯧ ꯐꯤꯗꯣ ꯀꯩꯅꯣꯗ ꯇꯧꯕ ꯐꯧꯕꯗꯣ ꯅꯣꯡ ꯆꯣꯠꯂꯅꯤꯅ ꯄꯣꯂꯥꯡꯈꯣꯛꯇ ꯏꯟꯖꯤꯟꯕ ꯆꯠꯄ
ꯎꯝ ꯑꯩ ꯐꯤꯒ ꯁꯨꯗꯦꯉꯣ ꯈꯪꯉꯦ
ꯈꯪꯕ꯭ꯔꯣ
ꯈꯪꯖꯩ ꯈꯪꯖꯩꯌꯦ
ꯑꯗꯨꯗꯤ ꯀꯣꯐꯤ ꯊꯛꯀꯦ
ꯑꯥ ꯎꯝ ꯇꯥꯛꯄꯤꯌꯣ ꯇꯥꯛꯄꯤꯌꯣ ꯑꯩꯗꯤ ꯇꯨꯝꯅꯤꯡꯉꯦ
ꯆꯥꯛ ꯆꯥꯔꯕꯅꯤꯅ ꯇꯨꯞꯅꯤꯡꯉꯦ ꯅꯠꯇ꯭ꯔꯥ
ꯎꯝ ꯆꯥꯛꯆꯥꯔꯃꯤꯅ ꯇꯨꯝꯅꯤꯡꯉꯦꯉꯣ ꯎꯏꯊꯔꯛꯑꯦ ꯃꯨꯟꯊꯔꯛꯑꯦ
ꯎꯝ ꯑꯩꯗꯤ ꯑꯉꯥꯡ ꯂꯥꯛꯑꯅꯤ ꯇꯨꯝꯕ ꯌꯥꯔꯣꯏ
ꯅꯪ ꯅꯪ ꯇꯨꯝꯃꯨꯗꯕ꯭ꯔꯥ ꯑꯩ ꯉꯁꯥꯏꯗꯒꯤ
ꯇꯨꯝꯃꯨꯏꯌꯦ
ꯏꯍꯦ ꯑꯣ ꯑꯗꯨꯒ ꯉꯥꯡ ꯂꯥꯛꯑꯅꯤ ꯌꯥꯔꯔꯣꯏ ꯇꯨꯝꯃꯨ ꯇꯨꯝꯁꯦ
ꯀꯩꯗꯧ ꯂꯩꯕ
ꯃꯌꯥꯝꯒ ꯋꯥꯔꯤꯕꯇꯥꯏ ꯃꯌꯥꯝꯒ ꯋꯥꯔꯤꯕꯇꯥꯏ ꯑꯩꯒꯤꯗ ꯅꯠꯇꯦ ꯏꯕꯦꯝꯃꯥ ꯑꯩ ꯑꯩꯒꯤꯗ ꯑꯃꯨꯛ ꯇꯧꯔꯛ
ꯌꯥꯔꯦ ꯌꯥꯔꯦ ꯍ ꯏꯔꯣ ꯐꯤꯂꯝꯒꯤ
ꯑꯗꯤꯌꯥꯁꯦ ꯈꯪꯉꯤꯗꯅ
ꯈꯪꯉꯦꯔꯦ ꯈꯪꯉꯦ ꯑꯩꯅ ꯍꯥꯏꯕ ꯐꯤꯂꯝꯗꯨꯁꯨ ꯀ꯭ꯌꯨꯃꯦꯛꯁꯇ ꯀꯥꯞꯇꯥꯥꯔꯗꯤ ꯆꯠꯂꯨꯁꯦ
ꯀꯔꯤ ꯐꯤꯂꯝ ꯑꯣꯐꯐꯦꯁꯟꯗ
ꯑ ꯇ
ꯎꯝ ꯍꯗꯤꯗ ꯀ ꯇꯗ
ꯎꯝ ꯅꯨꯡꯉꯥꯏꯕꯅꯦ
ꯎꯝ ꯑꯩꯡ ꯅꯤꯡꯗꯦ ꯑꯩꯅ ꯑꯩ ꯅꯟꯗꯪꯅ ꯊꯥꯔꯛꯑꯒ ꯑꯍꯥꯟꯕ ꯎꯕꯅꯦ ꯑꯗꯨꯗꯣ
ꯃꯥ ꯅꯪ ꯖꯣꯕꯀꯥꯔꯠꯒꯤꯗꯁꯨ ꯌꯦꯡꯗ꯭ꯔꯤꯕ ꯑꯗꯨꯗ
ꯌꯦꯡꯒꯗꯤ
ꯌꯦꯡꯉꯣꯏꯕꯦꯝꯅ ꯅꯨꯡꯉꯥꯏꯕꯅꯦꯕꯦꯝ ꯑꯃꯅ ꯑꯥꯔꯠꯀꯤ ꯄꯋꯥꯔ ꯄꯥꯏꯗꯣꯏꯕ ꯑꯃꯅ ꯅꯨꯡꯁꯤ ꯇꯤꯀꯤ ꯑꯃꯅ ꯋꯥꯇꯔꯒꯤ ꯒꯤ ꯑꯃꯅ ꯐꯒꯤ ꯐꯌꯥꯔꯁꯤꯅꯦꯕ ꯕꯦꯠꯁꯦ ꯈꯪꯕ꯭ꯔꯥ
ꯑꯩꯈꯣꯏꯕꯨ ꯑꯉꯥꯡꯗꯣ ꯑꯗꯨꯒꯨꯝꯕ ꯍꯥꯞ ꯑꯋꯥꯔꯒꯤ ꯌꯦꯡꯒꯗ꯭ꯔꯣ
ꯏꯃꯥ ꯅꯨꯡꯉꯥꯏ ꯍꯥꯏꯕꯗꯤ ꯕꯤꯃ ꯃꯩꯁꯤꯅ ꯂꯣꯏꯅ ꯂꯧꯁꯤꯜꯂꯛꯇꯣꯏꯅꯦꯕ ꯈꯪꯕ꯭ꯔꯥ ꯑꯇꯩꯗꯤ ꯂꯣꯏ ꯉꯝꯃꯦꯕ ꯍꯧꯖꯤꯛꯀꯤ ꯇꯥꯔ ꯍꯥꯏꯁꯤꯗ ꯑꯩꯗꯤ ꯉꯝꯗꯦꯕ ꯃꯩꯁꯤꯅ ꯑꯕꯇꯥꯔꯁꯤꯗꯤ ꯃꯣꯏ ꯄꯋꯥꯔ ꯃꯔꯤꯃꯛꯇ ꯑꯣ ꯃꯥꯅ ꯂꯣꯏ ꯉꯝꯗꯣꯏꯅꯦꯕ ꯃꯥꯅ ꯂꯣꯏ ꯄꯥꯏꯗꯣꯏꯕ ꯃꯥꯗꯤ
ꯑꯣ
ꯑꯗꯨꯗꯨꯅ ꯑꯕꯇꯥꯔ ꯑꯕꯇꯥꯔꯁꯦ ꯌꯥꯝ ꯇꯥꯡꯕ ꯍꯥꯏꯇꯥꯔꯦ ꯃꯣꯏ ꯑꯃꯃꯝ ꯈꯛꯇꯪ ꯂꯩꯌꯦꯕ ꯑꯗꯨ ꯃꯣꯏꯁꯦ ꯑꯅꯝꯕꯅ ꯂꯣꯏ ꯁꯤꯈ꯭ꯔꯕ ꯃꯤꯅ ꯍꯥꯠꯇꯣꯛꯇꯅ ꯑꯗ ꯍꯦꯔꯣ ꯃꯔꯨ ꯀꯣꯛꯄꯗꯣ ꯑꯗꯨꯏꯗꯨꯅꯦꯕ ꯕꯥꯕ ꯇꯥꯔꯁꯦ ꯑꯗꯨꯒ ꯅꯨꯄꯤ ꯑꯃ ꯌꯥꯎꯕꯗ ꯑꯗꯨꯅ ꯋꯥꯇꯔꯅꯦꯕ ꯑꯗꯨꯒ ꯃꯁꯥꯏ ꯑꯅꯤ ꯑꯗꯨ ꯕꯦꯠꯇꯨꯅ ꯀꯔꯤ ꯅꯨꯄꯤ ꯑꯅꯣꯏꯕꯤ ꯑꯃ ꯌꯥꯎꯕꯗꯣ ꯑꯗꯨꯗꯨꯅ ꯃꯩꯒꯤ ꯑꯣꯏꯗꯕ ꯐꯠꯇꯕꯤꯗꯣ ꯑꯗꯨꯀꯥꯟꯗ ꯃꯃꯤꯠ ꯇꯥꯡꯕꯤ ꯅꯨꯄꯤ ꯑꯃ ꯌꯥꯎꯕ ꯑꯗꯨꯅ ꯑꯥꯔꯠꯀꯤ ꯑꯣꯏꯗꯣꯏꯕ ꯂꯩꯕꯥꯛꯀꯤ
ꯀꯟꯅꯔꯦ
ꯑꯗꯨꯃꯥꯏꯅ ꯇꯧꯔꯒ ꯇꯧꯦ ꯋꯥꯟꯗ
ꯑꯥꯏꯗꯤꯌꯥꯁꯦ ꯑꯗꯨꯃꯥꯏꯅ ꯇꯧꯕ
ꯍ ꯁꯨꯃꯟꯒ ꯌꯥꯀꯣꯏ ꯑꯗꯨ ꯑꯣꯏꯗꯣ
ꯎꯝ
ꯎ ꯑꯩ ꯊꯥꯖꯥꯕꯦ
ꯍꯞꯇꯥ ꯈꯨꯗꯤꯡꯒꯤ ꯄ꯭ꯂꯥꯟ ꯂꯩꯔꯛꯄꯗꯤ
ꯑꯗꯨꯅꯦ ꯑꯩꯁꯦ ꯊꯨꯝꯃꯟꯈ꯭ꯔꯦ ꯑꯩꯗꯤ ꯈꯔ ꯕ꯭ꯔꯦꯛ ꯄꯤꯗꯗꯤ ꯌꯥꯔꯣꯏ ꯍꯥꯏꯕ
ꯑꯩꯕꯨꯗꯤ ꯍꯣꯠꯆꯦꯜ ꯂꯩꯌꯦꯦꯅ ꯇꯧꯅ ꯑꯗꯨꯁꯨ
ꯅꯦꯛꯁ ꯅꯦꯛꯁꯀꯤ ꯍꯞꯇꯥꯗ ꯇꯧꯕꯕꯨꯗꯤ ꯌꯥꯅꯤꯌꯦ ꯈꯪꯕ꯭ꯔꯥ
ꯎꯝ
ꯅꯦꯛꯁꯀꯤ ꯍꯞꯇꯥꯗ ꯑꯣꯏꯅ ꯍꯥꯏꯈ꯭ꯔꯦ ꯍꯥꯏꯈ꯭ꯔꯦ ꯍꯥꯏꯗꯤ ꯃꯣꯏ ꯁꯟꯖꯣꯏꯗꯣ
ꯈꯔꯥꯕꯤ ꯁꯟꯖꯠ
ꯖꯣ ꯌꯥꯎꯗ꯭ꯔꯁꯨ ꯑꯥ ꯑꯩ ꯈꯪ꯭ꯔꯦ ꯑꯩ ꯇꯗꯦ ꯅꯪꯒꯇ
ꯑꯩꯁꯨ ꯒ꯭ꯌꯥꯟ ꯇꯥꯗꯦ ꯅꯪ ꯒ꯭ꯌꯥꯟ ꯇꯥ
ꯑꯩ ꯌꯥꯟ ꯇꯥꯗ ꯀꯣ
ꯏꯁꯒꯌꯥ ꯇꯥꯖꯗ
ꯑꯩꯗꯤ ꯊꯨꯝꯃꯟꯂꯥꯑꯕ ꯌꯦꯡꯉꯣ ꯉꯁꯤ ꯌꯨꯝꯆꯀꯩꯁꯤꯗ ꯂꯩꯔꯦ
ꯎꯝ
ꯁꯒꯣꯟꯖꯩ ꯏꯔꯥꯏ ꯊꯥꯡꯖ ꯅꯃꯥꯏꯖꯤꯡ ꯀꯨꯏꯗ꯭ꯔ ꯑꯥ ꯃꯥꯅ ꯆꯠꯈꯤꯗꯣꯏꯗꯨꯅ ꯊꯕꯛ ꯇꯧꯕ ꯆꯠꯇꯣꯏꯔꯥ ꯃꯅ
ꯑꯣꯏꯔꯃ ꯂꯩꯦ
ꯊꯕ ꯈꯜꯂ ꯍꯥꯏꯕ꯭ꯔꯥ
ꯈꯪꯗꯦ ꯃꯤ ꯅꯪ ꯃꯔꯣꯟ ꯑꯃ
ꯑꯃ ꯄꯨꯅꯥ ꯒ꯭ꯔꯨꯞꯇ ꯀꯩꯅꯣꯒꯤ ꯊꯕꯛꯀꯤ ꯀꯧꯕꯒꯤ ꯊꯥꯒꯠꯂꯛꯄꯗꯣ ꯑꯗꯨ ꯌꯥꯎꯕ꯭ꯔꯥ ꯈꯣꯠꯄ꯭ꯔꯥꯅ ꯇꯧꯔꯛꯑꯝꯕꯅꯤ ꯃꯣꯏ ꯋꯥꯛꯁꯣꯞ ꯑꯃ ꯇꯧꯅꯤ ꯍꯥꯏ ꯑꯗꯨꯗꯒꯤ ꯃꯤ ꯈꯟꯅꯦꯅ ꯅꯪꯉꯣꯟꯗꯅꯦ ꯑꯩꯅ ꯍꯥꯏꯕꯤꯔꯤꯁꯦ ꯑꯩꯗꯤ ꯌꯥꯎꯔꯣꯏꯌꯦ
ꯑꯩ ꯊꯥꯖꯤꯟꯒꯤꯕꯅꯦ
ꯊꯥꯖꯤꯟꯈꯣ ꯑꯩꯗꯤ ꯀꯝꯄꯦꯅꯤꯗ ꯊꯕꯛ ꯇꯧꯅꯤꯡꯗꯦ
ꯎꯝ ꯊꯥꯖꯤꯟꯈꯤꯕꯅꯦ ꯑꯩ ꯑꯗꯨꯝ ꯑꯦꯛꯁꯄꯔꯤꯌꯦꯟꯁ ꯑꯣꯏꯅꯕ ꯇꯧꯔꯨꯖꯤꯔ ꯈꯟꯕꯅꯦ ꯑꯁ ꯈꯪꯗꯦꯗ ꯑꯩ
ꯊꯥꯖꯜꯂꯣ ꯊꯥꯖꯜꯂꯣ ꯅꯪ ꯑꯗ ꯂꯩ ꯂꯩꯅ ꯏꯟꯇꯔꯟ ꯆꯠꯀꯦꯁꯨ ꯌꯥꯏ ꯀꯩꯅꯣ
ꯀꯥꯏ ꯆꯠꯇꯣꯔꯤꯒꯦ
ꯏꯟꯇꯔꯟ ꯑꯥ ꯀꯩꯅꯣꯗ ꯆꯠꯂꯤꯗꯣ ꯆꯠꯂꯣ ꯑꯦꯂꯤꯁꯥꯅ ꯆꯠꯂꯤꯗꯣ
ꯎꯝ ꯁꯤ ꯌꯥꯎꯒꯦꯕꯨ ꯌꯥꯔꯛꯀꯗ꯭ꯔꯣ ꯏꯕꯦꯝꯃ
ꯍꯨꯝ ꯍ ꯍ ꯍ ꯍ ꯍ ꯌꯥꯅꯤꯌꯦ ꯃꯉꯣꯟꯗ ꯍꯥꯏ ꯇ꯭ꯔꯖꯨ ꯀꯩꯅꯣꯗ ꯍꯥꯏꯌꯣ ꯁꯥꯟꯗ ꯍꯥꯏꯌꯣ ꯖꯣꯔꯁꯥꯟꯗ
ꯃꯥꯏꯗꯣ ꯃꯥꯏ ꯀꯝꯄꯅꯤ ꯔꯣ
ꯑꯔꯦꯌꯥ
ꯃꯥꯏꯗꯣ ꯃꯥꯅ ꯌꯥꯎꯕ ꯀꯝꯄꯅꯤꯔꯥꯕ
ꯃꯥꯅꯦ
ꯀꯩꯅꯣꯁꯨ ꯆꯠꯂꯦ ꯍꯥꯏꯗꯥꯏꯅꯦ ꯀꯩꯅꯣꯁꯨ ꯄ꯭ꯔꯤꯌꯥꯡꯀꯥꯖꯨ
ꯑꯥ ꯃꯣꯏ ꯆꯠꯂꯝꯅꯤ ꯑꯗꯣ ꯂꯝꯗꯤ ꯌꯥꯝ ꯂꯥꯞꯄꯦꯀꯣ
ꯑꯗꯨꯅꯦ ꯑꯩꯗꯤ ꯂꯝꯗꯨ ꯂꯥꯞꯄꯦ ꯑꯗꯣ ꯇꯜꯂꯦ ꯑꯩ
ꯑꯗꯣ ꯅꯪꯅ ꯏꯟꯇꯔꯟ ꯇꯧꯒꯦ ꯍꯥꯏ ꯇꯥꯔꯗꯤ ꯑꯗꯥꯏ ꯖꯒꯥꯗ ꯎꯝ ꯀꯩ ꯍꯥꯏꯅꯤ ꯀꯝꯄ꯭ꯌꯨꯇꯔ ꯇꯝꯐꯝꯒꯨꯝꯕ ꯂꯩ ꯇꯥꯔꯗꯤꯀꯣ ꯂꯩꯕꯅꯦꯕ ꯃꯌꯥꯝ ꯂꯩꯇ꯭ꯔꯥ ꯁꯤꯡꯖꯃꯩ ꯄꯔꯦꯡꯗꯁꯨ ꯂꯩꯗꯤ ꯂꯩꯔꯝꯅꯤ
ꯂꯩ ꯂꯩ
ꯑꯗꯨꯗ ꯑꯗꯨꯝ ꯊꯕꯛ ꯀꯧꯕ ꯀꯥꯟ ꯈꯪꯗꯦ ꯈꯔ ꯈꯪꯅ ꯕ ꯃꯤ ꯂꯩꯇ꯭ꯔꯗꯤ ꯌꯥꯔꯣꯏꯑꯕ
ꯌꯥꯗꯦ ꯌꯥꯗꯦ ꯈꯪꯅꯕ ꯈꯔ ꯀꯧꯅ ꯉꯥꯡꯅꯕ ꯈꯔ ꯂꯩꯇ꯭ꯔꯒꯗꯤ ꯑꯗꯨ ꯌꯥꯔꯔꯣꯏ
ꯏꯟꯇꯔꯚꯤꯌꯨ ꯏꯟꯇꯔꯚꯤꯌꯨꯗꯣ ꯇꯧꯅꯕ ꯍꯍ
ꯑꯗꯣ ꯃꯤꯡꯌꯥꯝ ꯃꯤꯡꯌꯥꯝ ꯄꯜꯂꯛꯀꯅꯣ ꯃꯥꯃꯤꯡ ꯌꯥꯝ ꯄꯟꯒꯅꯣ ꯑꯩ ꯄꯟꯅꯤꯡꯗꯦ ꯃꯃꯤꯡ ꯃꯟꯕꯁꯦ
ꯊꯕꯛ ꯇꯧꯕꯗꯣ ꯇꯧꯅꯤꯡ ꯇꯥꯔꯗꯤ ꯈꯕꯔꯗꯣ ꯈꯔ ꯌꯦꯡꯉꯣ
ꯍꯣꯏ ꯃꯈꯥꯗꯥ ꯍꯌꯦꯡ ꯑꯌꯨꯛꯇꯒꯤꯗꯤ ꯍꯣꯁꯇꯦꯜꯒꯤ ꯈꯕꯔ ꯂꯥꯛꯄꯁꯦ ꯌꯦꯡꯉꯨꯔꯒꯦ
ꯌꯦꯡꯉꯣ ꯈꯕꯔꯗ ꯊꯕꯛ ꯀꯧꯕꯖꯤꯡꯗꯨꯗ ꯀꯔꯥꯏ ꯀꯔꯥꯏꯗ ꯀꯧꯔꯤꯅꯣ ꯍꯥꯏꯗꯅ
ꯎꯝ
ꯊꯤꯌꯨ
ꯊꯤꯒꯦ ꯊꯤꯒꯦ ꯌꯥꯅꯤ ꯌꯦ ꯑꯩ ꯀꯩꯅꯣꯗ ꯀꯔꯦꯏ ꯆꯠ ꯈ꯭ꯔꯕꯅꯣ ꯐꯣꯟꯖꯦ ꯌꯥꯝ ꯁꯥꯒꯠꯂꯦ ꯇꯧꯕ ꯏꯌꯔꯄꯤꯁ ꯍꯥꯞꯀꯦ ꯇꯧꯕ
ꯐꯗꯤꯗ ꯑꯣꯝꯃꯣ ꯐꯣꯟꯗꯣ
ꯆꯠꯂꯍꯩ ꯀꯔꯤ ꯀꯔꯤ ꯑꯥꯏꯗꯤꯌꯥ ꯅꯪ ꯉꯥꯡꯉꯤꯗꯨꯕꯣ ꯉꯥꯎꯔꯕꯣ ꯏꯕꯦꯃꯥ ꯅꯪꯕꯣ
ꯗꯩꯗꯣ ꯏꯪꯅꯕ
ꯆꯠꯂꯣꯍꯩ
ꯊꯝꯅꯕꯅꯦ ꯌꯥꯝꯅ ꯃꯤꯗꯤ ꯊꯝꯅꯕꯅꯦ ꯍꯥꯏꯕ ꯑꯄꯪ ꯅꯪꯕꯣ
ꯅꯪ ꯍꯥꯏꯔꯤ ꯑꯥꯏꯗꯤꯌꯥꯗꯣ ꯑꯩ ꯇꯜꯂꯦ
ꯎꯝ ꯍꯥꯏꯗꯤ ꯍꯧꯖꯤꯛꯁꯦ ꯊ꯭ꯔꯤ ꯑꯦꯛꯁ ꯆꯥꯅꯤꯡꯉꯦ
ꯑꯩꯖꯨ ꯆꯥꯅꯤꯡꯉꯤ
ꯊ꯭ꯔꯤ ꯑꯦꯁꯇꯨ ꯑꯃ ꯃꯣꯔꯣꯛ ꯁꯥꯅ ꯍꯧꯔꯒ ꯌꯦꯔꯨꯝ ꯃꯌꯥꯝ ꯑꯃ ꯊꯝꯃꯀꯥꯟꯗ
ꯏꯕꯥꯏꯅꯤ ꯑꯝꯇꯪ ꯀꯥꯏꯅꯣ ꯇꯧꯁꯤꯗꯅ ꯔꯣꯛ ꯄꯦꯄꯔ ꯁꯤ
ꯔꯣꯍ ꯄꯦ ꯄꯔꯁꯤꯖꯁꯨ
ꯎꯝ
ꯑꯗꯨ ꯇꯧꯔꯗꯤ ꯐꯔꯣꯏꯗ꯭ꯔꯥ ꯐꯝꯐꯝ ꯊꯥꯔꯣ ꯑꯕꯦꯝꯃ
ꯂꯋꯥꯑꯣ ꯅꯪꯒꯤ ꯁꯥꯇ꯭ꯔꯥ
ꯂꯥꯏ ꯂꯥꯛ ꯑꯦ ꯂꯥꯛ ꯑꯦ ꯅꯪ ꯇꯨꯝꯕ ꯌꯥꯔꯅꯤꯅꯦ ꯇꯨꯝꯊꯣꯛꯏꯕꯦꯝꯃ
ꯀꯩ ꯑꯩ ꯇꯨꯝꯕ ꯌꯥꯅꯤ ꯍꯥꯏꯗꯤ
ꯇꯨꯝ ꯑꯩꯅ ꯇꯨꯏꯁꯟ ꯇꯧꯔꯤꯉꯩꯗ ꯇꯨꯝꯃꯨ ꯇꯨꯏꯁꯟ ꯂꯣꯏꯔꯀꯥꯟꯗ ꯑꯃꯨꯛ ꯍꯧꯗꯣꯛꯄꯤꯔꯛꯀꯦ ꯀꯔꯤ ꯎꯝ ꯀꯔꯤ ꯍꯥꯏꯕꯅꯣ ꯅꯪ ꯎꯏꯔꯕ ꯀꯩꯅꯣ
ꯑꯩꯔꯣ ꯎꯏꯗꯤꯌꯦ ꯀꯔꯤꯅꯣ ꯅꯪ ꯉꯥꯡꯉꯤꯗꯣ ꯑꯩ ꯎꯏꯗꯦꯀꯣ
ꯑꯩ ꯅꯪ ꯇꯨꯃꯤꯟ ꯂꯩꯗ ꯀꯩꯒꯤꯅꯣ ꯑꯗꯨꯒ
ꯇꯨꯃꯤꯟ ꯂꯩꯕꯁꯤꯅ ꯅꯪ ꯋꯥ ꯉꯥꯡꯕꯗ ꯇꯥꯔꯦ ꯅꯪ ꯋꯥ ꯉꯥꯡꯕꯩ ꯇꯥꯔꯦ ꯇꯨꯃꯤꯟ ꯂꯩꯕꯁꯤꯁꯨ ꯅꯪ ꯇꯨꯃꯤꯟ ꯂꯩ ꯍꯥꯏꯁꯦ ꯀꯔꯤꯒꯤꯅꯣ ꯈꯃꯣꯛ
ꯅꯪ ꯇꯩꯗꯣ ꯑꯣꯏꯅꯔꯤꯅꯤ ꯈꯪꯉꯦ ꯑꯗꯣ
ꯑ ꯍꯥꯏꯗꯤꯅꯦ ꯅꯪꯅ ꯋꯥꯉꯥꯡ ꯃꯈꯩ ꯇꯨꯃꯤꯟꯅ ꯂꯩꯕꯅꯦꯕ ꯑꯗꯨꯗ ꯅꯣꯏꯅ ꯎꯪ ꯍꯣꯏ ꯍꯥꯏꯔꯛꯇꯦ ꯍꯥꯏꯕ ꯑꯩ ꯑꯗꯨꯝ ꯂꯩꯈ꯭ꯔꯦ ꯋꯥꯉꯥꯡ ꯍꯦꯛꯇ ꯍꯥꯏꯔꯛꯑꯦꯕ
ꯎꯝ ꯍꯥꯏꯔꯛꯄ꯭ꯔꯥ
ꯍꯥꯔꯏ
ꯍꯥꯏꯔꯠꯅꯤ ꯍꯥꯏꯔꯠꯅꯤ
ꯑꯩꯈꯣꯏ ꯒ꯭ꯔꯨꯞꯀꯤ ꯄ꯭ꯔꯣꯖꯦꯛ ꯑꯩꯅ ꯄꯤꯟ ꯇꯧꯔ ꯊꯝꯕꯁꯦ ꯑꯟꯄ꯭ꯔꯤꯟ ꯇꯧꯊꯣꯛꯈ꯭ꯔꯒꯦ
ꯀꯔꯤꯅꯣ ꯍꯥꯏꯖꯠ
ꯑꯩꯈꯣꯏ ꯒ꯭ꯔꯨꯞ ꯄꯣꯖꯦꯛꯀꯤ ꯭ꯔꯨꯞ ꯁꯥꯏ ꯑꯩ ꯑꯩꯈꯣꯏꯒꯤ ꯄ꯭ꯔꯣꯖꯦꯛꯀꯤ ꯒ꯭ꯔꯨꯞ ꯂꯩꯕꯗꯨ
ꯑꯣ ꯑꯣ
ꯎꯝ ꯑꯗꯨ
ꯍꯧꯖꯤꯛ ꯅꯪꯅ ꯍꯧꯖꯤꯛ ꯅꯪꯅ ꯇꯧꯒꯗꯕ ꯄꯤꯟꯗꯤ ꯈꯪꯉꯕ꯭ꯔꯥ ꯑꯩꯅ ꯍꯥꯏꯗ꯭ꯔꯁꯨ
ꯀꯅꯥ ꯑꯩ ꯏꯁꯥ ꯇꯧꯏꯦ ꯑꯩ ꯏꯁꯥꯗ ꯑꯗꯨꯝ ꯇꯧꯋꯦ
ꯅꯪꯅ ꯁꯥꯕ ꯅꯠꯇꯦꯅꯦ ꯅꯪꯅ ꯅꯪꯅ ꯇꯧꯗꯣꯔꯤꯕ ꯄꯤꯟꯁꯦ ꯅꯪ ꯈꯪꯗꯦ ꯍꯧꯖꯤꯛ ꯐꯥꯎꯕ
ꯐꯪꯗꯦ
ꯁꯤꯒꯤꯖꯦ
ꯅꯪ ꯑꯣꯏꯅ ꯇꯧꯔꯒꯦ ꯅꯪ ꯅꯨꯄꯤ
ꯊꯝꯃꯒꯦ ꯀꯗꯗꯤ
ꯍ ꯏ ꯊꯃꯣꯗꯃ
ꯇꯃ ꯇꯣꯃ
ꯎꯝ